ꯇꯥꯏꯌꯦ ꯇꯥꯏꯌꯦ
ꯂꯧꯁꯤꯡ ꯀꯃꯥꯏꯅ ꯇꯧꯔꯒꯦ
ꯂꯧꯁꯤꯡꯁꯦ ꯍꯨꯟꯗ꯭ꯔꯤꯅꯦ
ꯍꯨꯟꯗ꯭ꯔꯤꯅꯦ
ꯑꯥ
ꯀꯩꯅꯣꯅꯦ ꯍꯨꯟꯗ꯭ꯔꯤꯁꯤꯕꯨ ꯀꯩ ꯏꯁꯤꯡ ꯅꯣꯡ ꯏꯁꯤꯡ ꯐꯠꯇꯕ꯭ꯔꯣ
ꯏꯁꯤꯡꯗꯣ ꯈꯔ ꯑꯩꯈꯣꯏꯒꯤꯗꯣ ꯑꯇꯣꯡꯕꯗꯣ ꯑꯣꯏꯕ ꯍꯥꯏꯇꯥꯔꯦ
ꯍꯥ
ꯑꯗꯨ ꯋꯥꯠꯄ ꯍꯥꯏꯇꯥꯔꯦ ꯑꯗꯨꯗꯨꯅ ꯏꯁꯤꯡꯗꯣ ꯂꯥꯛꯄ ꯍꯧꯕꯗ ꯉꯥꯏꯔꯤꯕ
ꯑꯥ
ꯑꯗꯨꯕꯨꯗꯤ ꯅꯣꯏꯗꯤ
ꯑꯈꯣꯏꯗꯤ ꯂꯣꯏꯁꯤꯟꯈ꯭ꯔꯦ ꯇꯤꯟ ꯀꯥꯡ ꯈꯔ ꯆꯤꯛꯑꯒ ꯇꯥꯏꯑꯌꯦ
ꯅꯣꯏꯗꯤ ꯍꯨꯟꯈ꯭ꯔꯕꯣ
ꯇꯤꯟ ꯀꯥꯡ ꯆꯤꯛꯑꯒ ꯈꯔ ꯂꯣꯏꯁꯤꯟꯈ꯭ꯔꯦ ꯑꯩꯈꯣꯏꯗꯤ ꯇꯥꯕ꯭ꯔꯣ ꯍꯜꯂꯣ ꯇꯥꯄ꯭ꯔꯣ
ꯑꯦ
ꯇꯥꯗ꯭ꯔꯣ
ꯇꯥꯏꯃꯦ
ꯑꯣ
ꯑꯣ
ꯍꯧꯖꯤꯛꯇ ꯇꯥꯕ ꯑꯗꯨꯏꯅꯦ
ꯑꯣ ꯅꯪ ꯅꯦꯠ ꯅꯨꯡꯉꯥꯏꯇ ꯃꯥꯜꯂꯦ
ꯑꯥ
ꯅꯣꯏꯒꯤꯗꯤ
ꯑꯍꯣꯏ ꯏꯗꯤ ꯂꯣꯏꯈ꯭ꯔꯦ
ꯑꯣ ꯀꯔꯤ ꯐꯧ ꯇꯧꯈꯤꯒꯦ
ꯇꯔꯝꯗꯍꯟꯁꯤꯜꯂ ꯂꯩ
ꯑꯣ ꯐꯩꯅꯦ ꯑꯗꯨꯗꯤ ꯍꯥꯔ ꯅꯨꯡꯗꯤ ꯆꯥꯏꯈ꯭ꯔꯕꯣ ꯅꯣꯏꯗꯤ
ꯆꯥꯏꯗ꯭ꯔꯤꯌꯦ ꯆꯥꯏꯔꯅꯤ
ꯑꯣ ꯐꯥꯏ ꯐꯥꯏ
ꯗ ꯀꯥꯞꯄꯅꯤ
ꯑꯣꯝ
ꯂꯣꯏꯁꯤ ꯅꯕ ꯇꯥꯏꯌꯦꯦ
ꯑꯣ ꯅꯪ ꯌꯨꯝꯗ ꯂꯩꯔꯤ ꯅꯠꯇ꯭ꯔꯣ ꯍꯧꯖꯤꯛꯕꯣ
ꯂꯩꯔꯤꯌꯦꯩ
ꯑꯁ ꯅꯣꯏ ꯌꯨꯝꯗꯤ ꯁꯥ ꯂꯣꯏ꯭ꯔꯕꯣ
ꯣꯏꯒ꯭ꯔꯦ
ꯎꯝ ꯌꯨꯝ ꯑꯃ ꯅꯣꯏ ꯎꯝ ꯅꯥꯀꯟꯗ ꯀꯔꯤ ꯑꯃ ꯅꯪꯒꯤꯅꯦ ꯁꯥꯒꯠꯍꯧꯕ ꯟ ꯗꯤꯀꯣ ꯐꯧꯗ꯭ꯔꯤꯕ ꯀ꯭ꯂꯁꯇꯔ ꯇꯧꯕ ꯂꯣꯏꯕꯗꯨꯗꯤ ꯑꯗꯨ ꯀꯃꯥꯏꯅ ꯑꯗꯨꯁꯨ ꯂꯣꯏꯔꯕꯣ
ꯂꯣꯏꯗ꯭ꯔꯤꯗ ꯑꯗꯨꯗꯤ ꯉꯥꯅꯨ ꯂꯣꯏꯐꯝ ꯑꯣꯏꯅ ꯑꯣꯏꯁꯤꯜꯂꯦ ꯎꯝ ꯑꯗꯨ ꯑꯣꯏꯅ ꯁꯦꯝꯒꯠꯂꯒꯦꯅ
ꯎꯝ ꯍꯧꯖꯤꯛꯀꯥꯟꯁꯤꯕꯨ ꯀꯔꯤ ꯀꯔꯤ ꯍꯣꯠꯅꯔꯤꯒꯦ
ꯍ ꯀꯩꯝ ꯍꯣꯠꯅꯗꯦ ꯍꯥꯏꯒꯠꯖꯕ ꯍꯣꯠ ꯍꯥꯏꯒꯠ ꯖꯕ ꯍꯣꯠꯄꯗꯅ
ꯐꯩ ꯐꯩ ꯑꯗꯨꯁꯨ ꯍꯥꯀꯗꯕꯁ ꯈꯨꯠ ꯊꯥꯗꯒꯗꯕ
ꯎ
ꯍꯣꯔꯦꯟꯗꯤ ꯕꯣꯣꯟ ꯁꯥꯟꯅꯔꯣꯏꯗ꯭ꯔꯣ
ꯚꯣꯟ ꯁꯥꯟꯅꯤ ꯍꯣꯔꯦꯟ ꯜ ꯊꯣꯛꯀꯅꯤ ꯅꯣꯡ ꯇꯥꯗ꯭ꯔꯒꯗꯤ ꯊꯣꯛꯀꯅꯤ ꯑꯩ ꯑꯁ ꯀꯣꯣꯡꯕꯨꯟꯅꯔꯦꯗ
ꯎꯝ ꯅꯣꯏ ꯈꯨꯟꯒꯤ ꯂꯝꯄꯥꯛꯇ ꯁꯥꯟꯅꯗꯣꯏꯕ
ꯎꯝ ꯆꯥꯟꯗꯅꯦ ꯑꯃꯝꯕ ꯆꯒꯗ꯭ꯔꯗ
ꯎꯝ ꯐꯥꯏ ꯐꯥꯏ
ꯎꯝ ꯥꯜꯈꯣꯡꯍꯩꯗꯤ ꯀꯩ ꯀꯩ ꯍꯣꯠꯅꯔꯤꯒꯦ
ꯑꯩꯁꯦ ꯍꯧꯖꯤꯛꯀꯥꯟ ꯑꯗꯨꯝ ꯌꯨꯝꯗ ꯂꯩꯔꯒ ꯄꯩꯁꯥ ꯈꯔ ꯈꯔ ꯊꯣꯡꯅꯕꯅꯦꯅ ꯑꯉꯥꯡ ꯈꯔ ꯂꯥꯏꯔꯤꯛ ꯇꯥꯛꯄ ꯍꯧꯒꯦꯅ ꯐꯥꯟ ꯅꯨꯡ ꯈꯔ ꯆꯜꯂꯤꯌꯦ
ꯅꯪꯅ ꯆꯟꯖꯔꯤꯔꯣ ꯐꯟꯗꯣ
ꯆꯟꯖꯗꯦ ꯇꯣꯉꯥꯟꯅ ꯎ ꯁꯨꯕ ꯃꯤ ꯅꯦꯛꯒ ꯆꯟꯍꯟꯒꯦ ꯇꯧꯕ ꯆꯟꯕꯕꯨꯗꯤ ꯍꯧꯔꯒꯦ ꯇꯧꯅꯦ ꯎ ꯅꯣꯡꯕꯨꯗꯤ ꯂꯩꯁꯜꯂꯦꯗ
ꯑꯥ
ꯑꯗꯣ ꯎ ꯁꯨꯕ ꯃꯤꯗꯣ ꯀꯔꯤ ꯃꯥꯅ ꯂꯧ ꯂꯣꯏꯔꯒ ꯇꯧꯔꯁꯦꯅ ꯍꯥꯏꯕ ꯑꯩꯁꯨ ꯑꯊꯨꯕꯩꯗꯤ ꯅꯠꯇꯦꯗ
ꯎꯝ ꯃꯤꯁꯇ꯭ꯔꯤꯗꯣ ꯑꯩ ꯑꯣꯏꯔꯒꯦ
ꯌꯥꯏꯅꯦ ꯌꯥꯏꯅꯦ ꯅꯣꯏ ꯑꯣꯏꯒꯦ ꯍꯥꯏꯕꯗꯤ ꯑꯩꯒꯤꯗꯣ ꯄꯩꯁꯥ ꯅꯨꯡꯁꯥꯗꯣ ꯑꯣꯏꯔꯁꯨ ꯈꯤꯇꯪ ꯍꯥꯏꯅꯕ ꯌꯥꯔꯛꯇꯧ ꯃꯥꯜꯂꯦ ꯑꯗꯨ ꯅꯠꯇ꯭ꯔꯒꯅ ꯉꯥꯅꯨ ꯆꯔꯥ ꯑꯃ ꯇꯧꯔꯒ ꯁꯦꯝꯗꯣꯛꯁꯨ ꯌꯥꯏꯗ
ꯉꯥꯅꯨ ꯆꯔꯥ ꯑꯃꯅ ꯌꯥꯅꯤꯗ ꯃꯇꯦꯡ ꯄꯥꯡꯕꯕꯨ
ꯍꯣꯏꯅꯦ ꯑꯗꯨꯕꯨꯗꯤ ꯑꯩꯁꯨ ꯈꯜꯂꯤꯅꯤꯅꯦ ꯅꯣꯏ ꯍꯧ ꯀꯧꯁꯤꯔꯅ ꯀꯔꯤ ꯃꯊꯦꯜ ꯆꯥꯈ꯭ꯔꯦꯕ
ꯁꯧꯒ꯭ꯔꯤ ꯇꯧꯁꯤꯜꯂꯑꯦ ꯉꯁꯤꯗꯤ ꯄꯥꯏꯂ ꯇ
ꯎꯝ ꯑꯩꯈꯣꯏꯗꯤ ꯉ
ꯎꯝ ꯅꯣꯏꯗꯤ ꯀꯩ ꯇꯧꯔꯕ
ꯑꯩꯈꯣꯏ ꯏꯅꯦꯒꯩ ꯂꯥꯛꯑꯦꯅ ꯉꯁꯤ ꯉꯥꯅꯨ ꯀꯥꯡꯉꯥ ꯑꯃ ꯆꯥꯏꯌꯦ
ꯑ
ꯎꯝ
ꯍꯥꯎꯔꯝꯃꯣꯏꯗ ꯑꯗꯨꯗꯤ ꯀꯪꯂꯥꯗꯨꯗꯤ ꯆꯥꯕ ꯌꯥ
ꯏꯌꯥ ꯌꯥꯗꯦ ꯑꯗꯨꯝ ꯈꯔꯗꯤ ꯑꯗꯨꯝ ꯍꯥꯟꯅ ꯆꯥꯕ ꯆꯥꯡꯗꯩ ꯈꯔ ꯌꯥꯝ ꯆꯥꯁꯤꯟꯈ꯭ꯔꯦ
ꯎꯝ ꯄꯨꯈꯝ ꯀꯌꯥ ꯂꯧꯈꯠꯈ꯭ꯔꯕ ꯄꯨꯈꯝ ꯀꯌꯥꯗꯤ ꯂꯧꯈꯠꯂꯒꯦ
ꯄꯨꯈꯝꯖꯦ ꯑꯃꯗ ꯑꯗꯨꯝ ꯍꯥꯞꯄꯝꯕꯗꯣ ꯑꯗꯨ ꯆꯥꯡꯗ ꯑꯗꯨꯝ ꯆꯥꯏꯗ ꯑꯗꯣ ꯎꯝ ꯉꯥꯅꯨ ꯀꯥꯡꯉꯥꯖꯦ ꯅꯣꯏ ꯑꯗꯣꯝꯗ ꯗꯤ ꯂꯣꯏꯅꯗ꯭ꯔꯣ
ꯂꯣꯏꯌꯦ ꯂꯩꯕꯗꯤ ꯐꯪꯗꯦ
ꯑꯣ
ꯀꯃꯥꯏ ꯀꯃꯥꯏꯗꯤ ꯌꯣꯟꯅꯩ ꯍꯥꯏꯗꯤ ꯂꯝꯁꯝꯗ ꯌꯣꯟꯕ꯭ꯔꯥ ꯅꯠꯇ꯭ꯔ ꯑꯣꯜꯂꯒ ꯌꯣꯟꯕ꯭ꯔꯥ ꯀꯃꯥꯏꯅ ꯇꯧꯏ
ꯂꯝꯁꯝꯗ
ꯎꯝ ꯑ ꯂꯝꯁꯝ ꯑꯣꯏꯅꯦ ꯎꯝ ꯑꯩꯈꯣꯏꯒꯤꯗꯨꯗꯤ ꯀꯤꯂꯣ ꯃꯔꯤ ꯈꯔ ꯍꯦꯜꯂꯦ ꯈꯥꯡꯗꯣ ꯄꯤꯛ ꯊꯜꯂꯦ
ꯑꯩꯩꯁꯨ ꯆꯥꯗ ꯀꯨꯏꯔꯦ ꯑꯝ ꯆꯥꯊꯣꯛꯇ ꯌꯥꯔꯣꯏ ꯀꯥꯡꯉꯥꯗꯣ ꯑꯗꯨꯗꯤ
ꯍꯣꯏ ꯍꯟꯗꯛ ꯑꯩꯈꯣꯏꯒꯤ ꯐꯥꯟ ꯆꯟꯕꯒꯤ ꯈꯣꯠꯄꯒꯤ ꯇꯧꯕꯗ ꯇꯧꯔ ꯆꯥꯊꯣꯛꯑꯥ ꯂꯣꯏꯔꯦ ꯀꯩꯅꯣ ꯑꯗꯨꯕꯣ
ꯎꯝ
ꯀꯥꯡꯅꯨꯡꯗꯤ ꯀꯣꯏꯕ ꯆꯠꯂꯣꯏꯗ꯭ꯔꯣ
ꯀꯥꯡꯁꯦ ꯈꯪꯗꯦꯅꯦ ꯅꯨꯄꯤ ꯂꯩꯇꯕꯅꯤꯅ ꯀꯣꯏꯕ ꯆꯠꯇꯧ ꯃꯥꯟꯗꯦ ꯄꯩꯁꯥꯅ ꯄꯥꯏꯗꯕꯒ
ꯎꯝ ꯑꯗꯨ ꯑꯣꯏꯗꯤ ꯄꯩꯁꯥ ꯄꯥꯏꯗ꯭ꯔꯗꯤ ꯀꯔꯤ ꯌꯨꯝꯒꯤ ꯉꯥꯅꯨꯔ ꯀꯩꯅꯣꯝ ꯌꯣꯟꯊꯣꯛꯎ ꯀꯩꯅꯣ ꯑꯗꯨꯒ ꯀꯣꯏ ꯆꯠꯈꯥꯏꯒꯗꯕꯅꯦ
ꯉꯥꯅꯨ ꯄꯤꯛꯏꯌꯦ ꯂꯥꯕꯗꯣ ꯌꯣꯟꯈ꯭ꯔꯗꯤ ꯌꯥꯔꯣꯏ ꯀꯩꯗꯧꯕ ꯃꯆꯥ ꯄꯣꯀꯥꯑꯥꯔꯣꯏꯗꯕ
ꯑꯣ ꯑꯗꯨꯗꯤ ꯅꯣꯏ ꯃꯥ ꯅꯣꯏ ꯅꯣꯏ ꯕꯥ ꯍꯣꯏꯗꯥ ꯅꯤꯡꯉꯥꯏ ꯇꯧꯁꯜꯂꯨ ꯀꯩꯅꯣ
ꯑꯗꯨꯅ ꯐꯔꯗ꯭ꯔꯥ ꯅꯠꯇ꯭ꯔꯒ ꯅꯨꯄꯤ ꯊꯤꯖꯤꯜꯂꯁꯤꯔꯥ
ꯑꯥ ꯅꯨꯄꯤ ꯊꯤꯖꯤꯜꯂꯗꯤ ꯑꯁ ꯑꯗꯨꯗꯤ ꯌꯥꯔꯣꯏ ꯅꯪ ꯅꯨꯄꯤ ꯊꯤꯔꯗꯤ ꯀꯣꯏꯕ ꯆꯠꯄ ꯈꯣꯠꯄꯗꯤ
ꯅꯨꯄꯤ ꯊꯤꯖꯤꯜꯂ ꯅꯨꯄꯤꯗꯣ ꯑꯣꯏꯅ ꯄꯨꯔ ꯆꯠꯂꯗꯕꯅꯤ ꯀꯩꯅꯣ ꯀꯣꯏꯕ
ꯑꯗꯨꯗꯤ
ꯀꯥꯏꯗꯩ ꯅꯨꯡꯉꯥꯏꯔꯣꯏꯗ ꯑꯗꯨꯃꯥꯏ ꯇꯧ ꯆꯠꯄꯗꯨꯗꯤ ꯃꯤ ꯅꯨꯄꯤ ꯃꯁꯛ ꯐꯖ ꯐꯖꯕ ꯂꯥꯛꯀꯅꯤ ꯅꯪꯅ
ꯄꯥꯝꯕꯥ ꯅꯨꯄꯤ ꯑꯃꯗꯤ ꯂꯩ
ꯑꯣ
ꯍꯥꯏꯗꯣꯛ ꯑꯣꯏ
ꯀꯔꯤ ꯅꯣꯏꯔꯣꯝꯗꯤ ꯀꯤꯍꯣꯝ ꯊꯥꯅꯗ꯭ꯔꯣ
ꯀꯤꯍꯣꯝ ꯊꯥꯗꯦ ꯀꯤꯍꯣꯝ ꯊꯥꯐꯝ ꯆꯥꯐꯝ ꯂꯣꯏ ꯊꯤꯡꯈ꯭ꯔꯦ ꯍꯧꯖꯤꯛ
ꯑꯣ ꯆꯤꯡꯒꯤ ꯀꯨꯀꯤ ꯇꯥꯕ
ꯑꯥ ꯍꯧꯖꯤꯛ ꯂꯣꯏ ꯊꯤꯡꯈ꯭ꯔꯦ ꯆꯪꯕ ꯌꯥꯗ꯭ꯔꯦ ꯊꯥꯏꯅꯗꯤ ꯅꯨꯡꯉꯥꯏꯔꯝꯕꯅꯦ ꯐ꯭ꯔꯤꯗ ꯆꯥꯔꯝꯕꯅꯦ
ꯎꯝ
ꯍꯥꯎꯅ ꯍꯥꯎꯅ ꯃꯤꯅ ꯍꯦꯛꯑꯝꯃꯒ ꯑꯩꯈꯣꯏꯅ ꯆꯥꯕ
ꯑꯗꯨꯗꯤ ꯀꯨꯀꯤ ꯇꯥꯔꯗꯤ ꯐꯔꯛ ꯇꯥꯔꯦ ꯑꯗꯨꯗꯤ ꯑꯩꯈꯣꯏꯔꯣꯝꯗ ꯑꯣꯏꯅ ꯂꯥꯛꯎꯗꯅ
ꯅꯣꯏꯔꯣꯝꯗ ꯑꯣꯏꯅ ꯂꯥꯛꯄꯅ ꯐꯔꯗ꯭ꯔꯥ ꯑꯩꯈꯣꯏꯔꯣꯝꯗ ꯊꯥꯏꯅ ꯐ꯭ꯔꯤꯗ ꯃꯤꯅ ꯍꯦꯛꯑꯝꯕ ꯆꯥꯁꯤꯜꯂꯨꯗꯅꯕ ꯊꯀꯦꯟ ꯊꯥꯡ ꯆꯥꯒꯦꯗꯧꯗꯅ ꯉꯛꯁꯣꯝꯗꯨ ꯊꯝꯂꯛꯇꯅꯕ
ꯑꯁ ꯃꯤꯅꯒꯩ ꯋꯥꯅꯒꯩ ꯊꯥꯖꯔꯒ ꯅꯣꯏꯁꯨ ꯑꯗꯨꯗꯤ ꯍꯦꯟꯃꯟꯗ꯭ꯔꯣ
ꯆꯨꯝ ꯃꯈꯣꯏꯁꯨ ꯊꯥꯕꯗꯣ ꯃꯍꯥꯎ ꯇꯪꯕꯤꯕꯗꯤ ꯌꯥꯏꯗꯅ ꯍꯥꯎꯋꯤ ꯍꯥꯎꯇꯦꯗꯣ
ꯑꯁ ꯑꯗꯣ ꯑꯩꯈꯣꯏꯔꯣꯝꯗ ꯀꯤꯌꯣꯝ ꯆꯥꯐꯝ ꯅꯨꯡꯉꯥꯏꯕ ꯃꯐꯝ ꯌꯥꯝ ꯂꯩꯌꯦ
ꯌꯥꯏꯌꯦ ꯆꯧꯖꯦ
ꯑꯗꯨꯗ ꯆꯥꯛꯇꯣ ꯐꯖꯗꯅ ꯑꯍꯥꯎꯕ ꯉꯥꯅꯨꯔ ꯑꯣꯛꯂ
ꯅꯥꯟꯅ ꯄꯨꯔꯒ ꯄꯨꯔꯒ ꯊꯣꯡ ꯑꯗꯨꯗ ꯊꯣꯡꯉꯒ ꯆꯥꯔꯖꯨ ꯍꯥꯏꯌꯦ
ꯌꯥꯏꯌꯦ ꯀꯣꯏꯊꯣꯛꯄ ꯑꯣꯏꯅ ꯀꯤꯍꯣꯝ ꯆꯥꯕꯝꯗꯣ ꯆꯥꯔꯒ ꯑꯗꯨꯃꯥꯏꯅ ꯇꯧꯔꯒ ꯂꯝꯁꯨ ꯀꯣꯏꯕ ꯅꯠꯇ꯭ꯔꯥ
ꯎꯝ
ꯎꯝ ꯑꯗꯨꯅ ꯎꯝ ꯑꯗꯨꯅ ꯐꯩꯌꯦ
ꯎꯝ ꯅꯣꯏ ꯂꯩꯀꯥꯏꯗꯕꯨ ꯅꯨꯄꯤ ꯃꯁꯛ ꯐꯖꯕ ꯂꯩꯕ꯭ꯔꯣ
ꯑꯩꯈꯣꯏ ꯂꯩꯀꯥꯏꯗ ꯑꯗꯨꯝ ꯂꯩ
ꯑꯩꯒꯤ ꯑꯃ ꯂꯧꯈꯠꯄ ꯌꯥꯔꯣꯏꯗ꯭ꯔꯣ
ꯅꯪꯒꯤ ꯑꯃ ꯂꯧꯈꯠꯀꯦ ꯍꯥꯏꯔꯣ
ꯎꯝ ꯍꯌꯦꯋꯥꯏ ꯅꯣꯡ ꯐꯥꯇꯣꯛ ꯂꯥꯛꯄꯗꯁꯨ ꯀꯥꯟꯅꯅꯕ ꯅꯣꯏꯗ ꯆꯪꯉꯛꯄ
ꯑꯗꯣ ꯅꯪ ꯅꯨꯄꯤ ꯑꯃ ꯂꯩꯔꯤꯗꯣ ꯑꯗꯨꯅ ꯁꯥꯎꯔꯣꯏꯗ꯭ꯔꯣ
ꯅꯨꯄꯤꯒ ꯂꯩꯇ꯭ꯔꯦꯗ ꯃꯥꯡꯒ꯭ꯔꯦ
ꯀꯔꯤꯒꯤꯅꯣ ꯍꯥꯏꯖꯦ
ꯁꯥꯎꯅꯒ꯭ꯔꯦ ꯅꯨꯄꯤꯅ ꯍꯨꯟꯗꯣꯛꯑꯝꯃꯦ
ꯑꯁ ꯐꯠꯇꯦꯍꯦ ꯅꯨꯄꯤꯗꯨꯁꯨ
ꯅꯨꯄꯤꯖꯤꯗꯤ ꯑꯐꯕ ꯑꯃꯐꯥꯎ ꯂꯩꯔꯝꯗ꯭ꯔꯦꯗ
ꯎꯝ ꯑꯗꯣ ꯅꯣꯏ ꯑꯦꯛꯖꯥꯝꯗꯤ ꯂꯣꯏꯒ꯭ꯔꯕꯣ ꯀꯃꯥꯏꯅ ꯇꯧꯒꯦ
ꯑꯦꯛꯖꯝ ꯂꯣꯏꯗꯤꯌꯦ ꯂꯣꯏꯗꯧꯔꯦ ꯌꯥꯝ ꯀꯟꯅ ꯄꯥꯔꯤꯗ ꯅꯨꯡꯗꯥꯡ ꯅꯨꯡꯗꯥꯡ ꯎꯝ ꯕꯣꯜ ꯌꯦꯡꯒꯦ
ꯎꯝ ꯅꯪ ꯑꯦꯛꯖꯥꯝ ꯇꯧꯔꯦ ꯍꯥꯏꯔꯒ ꯌꯨꯝꯗ ꯑꯣꯏꯅ ꯂꯩꯔꯗꯤ ꯀꯩꯗꯧꯔꯕ
ꯌꯨꯝꯗꯒꯤ ꯂꯥꯛꯑꯒꯦꯅ
ꯎꯝ
ꯍꯣꯁꯇꯦꯜꯗ ꯂꯩꯕꯁꯦ ꯌꯥꯗ꯭ꯔꯦ ꯁꯥꯃꯥꯡꯉꯦ
ꯑꯣ ꯀꯩꯗꯧꯕꯗꯣ ꯃꯥꯡꯉꯤꯅꯣ ꯑꯩꯁꯦ
ꯈꯪꯗꯦꯗ ꯉꯣꯛꯁꯤꯟꯅꯕ ꯍꯥꯏꯁꯤ ꯁꯤꯉꯥꯏꯗꯅ
ꯎꯝ ꯍꯣꯏꯗ
ꯇꯨꯝꯕ ꯆꯥꯕ ꯃꯇꯝ ꯅꯥꯏꯗ꯭ꯔꯦ
ꯎꯝ ꯏꯁꯥꯅ ꯒ꯭ꯌꯥꯟ ꯇꯥꯖꯔꯗꯤ ꯂꯣꯏ ꯌꯥꯏꯗ ꯑꯗꯣ
ꯎꯝ ꯏꯁꯥꯅ ꯒ꯭ꯌꯥꯟ ꯇꯥꯕ ꯌꯥꯗꯦ ꯁꯤꯃꯥꯟ ꯅꯥꯟꯊꯣꯛꯄꯤꯅꯕ ꯌꯥꯝ ꯂꯩꯌꯦ
ꯑꯣ ꯍꯇ ꯍꯥꯏꯔꯨ ꯃꯇꯝꯗ ꯌꯦ ꯑꯁꯤ ꯌꯦꯁ ꯉꯥꯛꯇ ꯑꯣꯏꯕꯤꯔꯕ
ꯑꯥ ꯍꯦꯛꯇ ꯏꯟꯁꯤꯟꯕꯤ ꯍꯦꯛꯇ ꯏꯟꯁꯤꯜꯂꯛꯄꯤ ꯍꯦꯛꯇ ꯆꯤꯝꯕꯥꯥꯟꯒ ꯅꯥꯟꯊꯣꯛꯆꯤꯟꯕꯤ
ꯑꯃꯃ ꯀꯔꯤ ꯁꯥꯒꯁꯦ ꯆꯥꯃꯁꯇꯒ ꯍꯥꯞꯄꯒ ꯏꯟꯕꯤꯗꯣ
ꯑꯗꯨꯨꯝꯕ ꯍꯦꯛꯇ ꯇꯧꯁꯤꯜꯂꯛꯄꯤ
ꯎꯝ ꯐꯠꯇꯦꯗ ꯃꯣꯏ ꯑꯗꯨꯃꯥꯏꯅ ꯇꯧꯕꯤꯕꯗꯣ
ꯎ ꯐꯨꯔꯒꯥ ꯐꯒꯗꯕꯅꯤ
ꯎꯝꯗ ꯆꯩꯅ ꯑꯃꯨꯛꯇꯪ ꯑꯃꯨꯛꯇꯪ ꯌꯥꯡꯂꯦꯟꯗꯨꯗ ꯆꯤꯡꯉꯒ ꯅꯠꯇ꯭ꯔꯥ
ꯑ
ꯎꯝ
ꯍ ꯐꯔꯦ ꯐꯔꯦ ꯂꯩꯖꯔꯣ
ꯑꯣ ꯊꯝꯃꯦ ꯊꯝꯃꯦ
ꯊꯕꯛꯁꯤꯂ ꯑꯃꯅꯤꯅꯤ
ꯎꯝ ꯊꯝꯃꯦ ꯊꯝꯃꯦ
ꯎꯝ